ꯑꯥꯥ ꯍꯧꯖꯤꯛꯇꯤ ꯆꯥꯛ ꯇꯣꯛꯑꯒ ꯐꯃꯨꯡꯗ ꯑꯣꯟꯗ꯭ꯔꯁꯤꯔꯥ ꯍꯥꯏꯅ ꯈꯜꯂꯒ ꯂꯩꯔꯦ ꯅꯣꯏꯗꯤ ꯆꯥꯛ ꯆꯥꯔꯕ꯭ꯔꯣ
ꯍꯣꯏ ꯆꯥꯔꯦ ꯑꯩꯈꯣꯏꯁꯨ ꯐꯃꯨꯡꯗ ꯂꯩꯔꯦ ꯀꯩ ꯍꯦꯟꯁꯥꯡ ꯆꯥꯔꯒꯦ
ꯑꯁ ꯉꯁꯤꯁꯦ ꯀꯣꯕꯤ ꯀꯩꯅꯣꯗꯨꯒ ꯑ ꯁꯤꯡꯖꯨ ꯑꯃꯦꯠꯄ ꯑꯃ ꯆꯥꯔꯦ
ꯎꯝ ꯍꯥꯎꯕꯅꯤꯅꯦ
ꯎꯝ ꯈꯪꯗ꯭ꯔꯦ ꯍꯥꯎꯕ ꯍꯥꯎ ꯇꯕ ꯍꯦꯛꯇ ꯂꯩꯕꯗꯨ ꯊꯧꯔ ꯆꯥꯔꯦ
ꯏꯟꯁꯥꯡ ꯂꯩꯇꯕꯒꯤ ꯏꯪꯈꯣꯜꯒꯤ ꯅꯥꯀꯨꯞꯄꯤꯒ ꯑꯂꯨꯒ ꯁꯥꯏ
ꯎꯝ ꯑꯗꯨꯁꯨ ꯍꯥꯎꯕꯅꯦ ꯎꯝ ꯌꯨꯝꯗ ꯍꯧꯕ ꯈꯤꯇꯪꯗ ꯑꯣꯏꯔꯁꯨ ꯑꯗꯨ ꯆꯥꯕꯗꯨꯅ ꯋꯥꯈꯜ ꯅꯨꯡꯉꯥꯏꯗ
ꯎꯝ ꯌꯥꯝ ꯌꯥꯝ ꯆꯥꯎꯕ ꯏꯪꯈꯣꯜ ꯅꯠꯇ꯭ꯔꯁꯨ ꯌꯥꯝ ꯁꯦꯐ ꯑꯣꯏꯔꯦ
ꯎꯝ ꯑꯗꯨꯅꯦ ꯁꯧꯒ꯭ꯔꯤ ꯄꯥꯝꯕꯤ ꯑꯃ ꯑꯅꯤ ꯂꯩꯕꯗꯁꯨ ꯄꯗꯣꯛꯇꯦꯗꯣꯅ ꯀꯜꯂꯦꯕ ꯎꯝ
ꯈꯔ ꯌꯥꯝ ꯀꯥꯟꯅꯔꯦ
ꯃꯔꯣꯏꯗ ꯂꯩꯗ꯭ꯔꯅꯒ ꯑꯗꯨꯝ ꯍꯤꯡꯒꯣꯜꯗꯒꯤ ꯂꯧꯕ ꯐꯪꯕꯗꯣ ꯌꯥꯝ ꯐꯕꯅꯦ ꯑꯗꯨꯗꯒꯤ ꯆꯥꯕꯗꯣ ꯂꯨꯄꯥ ꯇ꯭ꯔ ꯀꯨꯟ ꯂꯨꯄꯥ ꯇ꯭ꯔ ꯀꯨꯟꯗꯣ ꯌꯦꯡꯉꯣꯅꯦ
ꯎꯝ ꯈꯨꯗꯛ ꯈꯨꯗꯛ ꯇꯂꯧꯔ ꯎꯝ ꯍꯦꯛꯑꯒ ꯆꯥꯕꯗꯣ ꯌꯥꯝ ꯐꯔꯦ
ꯑꯗꯨꯅꯤ ꯌꯥꯝ ꯐꯕꯅꯦ ꯑꯩꯁꯨ ꯃꯔꯣꯏ ꯀꯩꯅꯣꯗ ꯊꯥꯔꯒ ꯂꯩꯗ꯭ꯔꯦ ꯁꯥ ꯃꯔꯣꯏꯕꯨ ꯗꯤ ꯑꯃꯨꯛ ꯊꯥꯅꯤꯡꯉꯥꯏ ꯂꯩꯔꯦ ꯂꯧ ꯃꯟꯕꯒꯤ ꯁꯤꯈ꯭ꯔꯦ
ꯎꯝ ꯑꯩꯁꯨ ꯁꯤꯒꯅꯤ ꯍꯥꯏꯅ ꯀꯤꯕꯒꯤꯀꯣ ꯌꯥꯝ ꯆꯦꯛꯁꯤꯟꯅ ꯌꯣꯛꯏ
ꯎꯝ
ꯑꯗꯨ ꯍꯧꯕꯗꯨꯣ ꯌꯥꯝ ꯅꯨꯡꯉꯥꯏꯇꯕ
ꯎꯝ ꯍꯧꯖꯤꯛ ꯆꯠꯊ ꯆꯠꯊꯣꯛꯅꯤꯡꯗꯕ ꯑꯗꯨ ꯃꯇꯝꯗ ꯌꯨꯝꯗ ꯂꯩꯔꯗꯤ ꯌꯥꯝꯅ ꯁꯦꯐ ꯑꯣꯏꯗꯅ ꯗꯔꯀꯥꯔꯗꯤ ꯌꯥꯝ ꯂꯩꯕ ꯆꯠꯊꯣꯛꯄꯁꯨ ꯇꯟꯕ
ꯎꯝ
ꯇꯃꯔꯥꯥꯛꯇꯗꯨꯅꯤ ꯌꯨꯝꯗ ꯂꯩꯔꯗꯤ ꯉꯁꯤ ꯍꯧꯖꯤꯛ ꯗꯔꯀꯥꯔ ꯂꯩꯔꯦ ꯑꯁꯤ ꯊꯝꯂꯒ ꯍꯥꯎꯒꯅꯤ ꯍꯥꯏꯕ ꯀꯥꯟꯗ ꯍꯦꯛ ꯊꯣꯔꯛꯑꯒ ꯍꯦꯛ ꯄꯨꯗꯨꯅꯗꯤ ꯅꯨꯡꯉꯥꯏꯗꯅꯀꯣ ꯎꯝ ꯍꯤꯡꯒꯣꯜ ꯇꯧꯅꯤꯡꯉꯥꯏꯁꯤ ꯖꯒꯥ ꯈꯔ ꯆꯥꯎꯔꯗꯤ ꯅꯨꯡꯉꯥꯏꯗꯧꯕꯅꯤ ꯑꯩꯈꯣꯏꯁꯨ ꯅꯃꯤꯡꯒꯤꯗ ꯃꯦꯔꯦꯟ ꯈꯛꯇ ꯃꯦꯔꯦꯟ ꯃꯇꯣꯟꯗꯨ ꯗꯨꯝ ꯆꯥꯏꯌꯦ
ꯈꯣꯏꯖꯨ ꯉꯔꯥꯡ ꯁꯥꯏ ꯃꯥꯏꯔꯦꯟꯗꯣ
ꯇꯣꯟꯗꯨꯁꯨ ꯍꯥꯎꯋꯦ
ꯀꯔꯤ ꯀꯔꯤꯅꯣ ꯌꯥꯟꯁꯤꯜꯂꯒ ꯃꯥꯏꯔꯦꯟ ꯃꯇꯣꯟꯒ ꯍꯋꯥꯏ ꯅꯪꯅ ꯃꯅꯥ ꯆꯥꯕ ꯌꯥꯏ ꯍꯥꯏꯕ ꯍꯋꯥꯏꯗꯣ
ꯎꯝ
ꯑꯗꯨꯒ ꯀꯔꯤ ꯀꯔꯤꯅꯣ ꯍꯥꯞꯄꯒ ꯆꯥꯢ ꯑꯗꯨꯒꯤ ꯃꯅꯥꯗꯨꯅ ꯍꯦꯟꯅ ꯍꯥꯎꯈ꯭ꯔꯦꯗ ꯀꯩꯅꯣ ꯍꯥꯟꯅ ꯆꯥꯕ ꯃꯅꯥꯗꯣ ꯑꯗꯨꯗꯒꯤ
ꯑ ꯑꯗꯨꯗꯒꯤ ꯍꯦꯟꯅ ꯑꯗꯨ ꯍꯥꯎꯕꯅꯦ ꯊꯨꯝꯅꯒ ꯀꯩꯅꯣ ꯃꯅꯝ
ꯗꯨꯅ ꯑꯩꯈꯣꯏ ꯑꯁꯦ ꯑꯍꯟꯗꯁꯨ ꯑꯁ ꯑꯩꯗꯤ ꯌꯥ ꯌꯥꯗꯕꯒꯤ ꯍꯥꯟꯅ ꯆꯥꯕꯗꯨꯗꯤ ꯁꯥꯏꯕ ꯉꯝꯗꯦ ꯁꯤꯗꯤꯁ ꯍꯥꯎꯋꯦ ꯍꯥꯏꯅ ꯍꯥꯏ
ꯑꯣ ꯑꯣ ꯎꯝ ꯍꯥꯎꯕꯅꯦ ꯑꯗꯣ
ꯈꯪꯗꯦ ꯍꯟꯗꯛꯀꯥꯟꯁꯦ ꯃꯅꯥ ꯃꯁꯤꯡꯅ ꯍꯦꯟꯅ ꯑꯗꯨꯝ ꯆꯥꯅꯤꯡꯉꯤ ꯗꯥꯎ ꯀꯩꯁꯨ ꯊꯥꯎ ꯁꯥꯠꯂꯒ ꯆꯥꯕꯗꯨꯁꯨ ꯄꯨꯛ ꯊꯟꯅ ꯆꯥꯕ ꯉꯝꯗꯦ ꯑꯩꯁꯦ
ꯎꯝ
ꯀꯨꯝꯁꯤꯁꯦ ꯈꯪꯗꯦ ꯁꯧꯒ꯭ꯔꯤꯁꯨ ꯌꯥꯝ ꯆꯥꯅꯤꯡꯕ ꯐꯥꯎꯗꯦ ꯑꯩꯁꯦ
ꯑꯁ ꯑꯈꯣꯏꯗꯗꯤ ꯐꯕꯅ ꯂꯣꯏꯔꯦ ꯁꯧꯒꯔꯤꯁꯦ ꯆꯥꯕꯤꯅꯕ ꯂꯩ
ꯎꯝ ꯐꯗꯤ ꯐꯩꯌꯦ ꯑꯗꯨ ꯆꯥꯅꯤꯡꯗꯕꯒꯤꯅꯦ ꯍꯧꯖꯤꯛ ꯆꯣ ꯍꯦ ꯍꯣꯡꯆꯤ ꯌꯥꯝ ꯁꯥꯅꯤꯡꯕ ꯋꯥꯅꯦ
ꯑꯩꯈꯣꯏ ꯈꯛꯇ ꯆꯥꯕꯗꯤ ꯂꯣꯏꯌꯨ ꯌꯥꯗ꯭ꯔꯦꯕ ꯗꯨꯝ ꯐꯖꯅ ꯍꯧꯔꯤ ꯌꯨꯝꯊꯪꯅꯕꯁꯤꯡꯖꯦ ꯗꯨꯁꯨ ꯆꯥꯅꯤꯡꯉꯗꯤ ꯂꯥꯛꯑꯣ ꯍꯥꯏꯔꯒ ꯆꯃꯟꯗꯅ ꯄꯦꯜꯂꯦ ꯍꯥꯏ ꯈꯤꯔꯦ
ꯎꯝ ꯍꯝ ꯑꯗꯨꯝ ꯃꯀꯟ ꯀꯪꯍꯟꯅꯤꯡꯉꯥꯏ ꯑꯗꯨꯝ ꯀꯩꯅꯣ ꯉꯥꯏꯍꯥꯛ ꯂꯩꯍꯜꯂꯣ
ꯎꯝ
ꯗ ꯂꯧꯔꯒ
ꯑꯗꯨꯅꯦ ꯃꯔꯨꯁꯨ ꯂꯧꯅꯤꯡꯉꯥꯏ ꯊꯝꯃꯤꯅꯦ
ꯑꯦ
ꯗꯨ ꯂꯩꯕꯗꯣ ꯑꯁ ꯎꯝ ꯃꯅꯥ ꯃꯁꯤꯡ ꯑꯇꯣꯞꯄꯁꯨ ꯊꯥꯕ ꯌꯥꯗꯕ ꯃꯛ
ꯑꯗꯨꯅꯦ ꯑꯩꯒꯤꯁꯨ ꯗꯣ ꯑꯩꯁꯨ ꯂꯣꯏꯅ ꯑꯃꯨꯛ ꯑꯧ
ꯕꯦꯔꯥ ꯀꯟꯕꯅꯦ ꯑꯩꯁꯨ ꯃꯃꯥꯡꯉꯩꯗ ꯂꯧꯊꯣꯛ ꯂꯣꯏꯅ ꯂꯧꯊꯣꯛꯑꯁꯤꯔꯅ ꯈꯟ ꯍꯥꯏꯕꯅꯦ ꯃꯅꯤꯡꯗ
ꯀꯩꯅꯣ ꯀꯥꯆꯤꯟ ꯑꯃ ꯂꯩꯕꯗꯨ ꯈꯛꯇꯨꯗ ꯑꯗꯨꯗ ꯊꯝꯕꯁꯦ ꯍꯥꯏꯕꯗꯤ ꯆꯥꯕꯗꯤ ꯉꯝꯗ꯭ꯔꯦꯕ ꯀꯪꯅꯤꯡꯉꯥꯏꯕꯨ ꯉꯥꯏꯕ ꯋꯥꯅꯤꯅ ꯑꯣ ꯍꯧꯖꯤꯛ ꯑꯗꯨꯝ ꯆꯥꯅꯤꯡꯉꯥꯏꯕꯨꯗꯤ ꯃꯅꯤꯡꯗꯒꯤꯗꯨꯁꯨ ꯆꯥꯕ ꯉꯝꯗ꯭ꯔꯦꯕ
ꯇꯨꯝꯅꯈ꯭ꯔꯕꯣ ꯅꯣꯏꯒꯤ ꯃꯤꯁꯤꯡꯗꯤ
ꯇꯨꯝꯗ꯭ꯔꯤ ꯃꯄꯥꯁꯨ ꯍꯜꯂꯛꯇ꯭ꯔꯤ ꯉꯁꯤꯁꯦ ꯃꯣꯏ ꯃꯤꯇꯤꯡ ꯂꯩꯌꯦꯅ ꯂꯥꯛ ꯑꯗꯤ ꯂꯥꯛꯑꯅꯤ ꯍꯥꯏꯅꯗꯤ ꯐꯣꯟ ꯇꯧꯔꯛꯑꯦ
ꯏꯆꯥ ꯅꯨꯨꯄꯥꯁꯨ ꯇꯨꯝꯔꯒꯦ ꯍꯥꯏꯔꯒ ꯑꯃꯨꯛ ꯇꯨꯝꯕ ꯉꯝꯗꯦ ꯀꯥꯏꯅ ꯇꯤꯚꯤ ꯑꯃꯨꯛ ꯌꯦꯉꯒ ꯂꯩ
ꯀꯣꯏꯒꯤꯗꯤ ꯃꯣꯏꯅ ꯇꯨꯝꯒ꯭ꯔꯦ
ꯎꯝ ꯑꯗꯨꯅꯅꯤꯅꯦ ꯏꯆꯤꯛ ꯆꯤꯛꯈ꯭ꯔꯦꯅꯦ ꯍꯧꯖꯤꯛꯇꯤ
ꯑꯥ ꯃꯣꯏ ꯇꯨꯝꯕ ꯉꯥꯏꯕꯁꯤꯗꯤ ꯂꯣꯏꯔꯦ
ꯎꯝ ꯇꯨꯝꯃ ꯀꯥꯟꯗꯗꯤ ꯐꯖꯥꯅ ꯇꯨꯝꯕ꯭ꯔꯣ ꯅꯣꯏꯁꯨ
ꯑꯗꯨꯝ ꯇꯨꯝꯃꯦ ꯃꯣꯏꯑꯅꯤꯗꯤ ꯎꯝ
ꯎꯝ ꯑꯗꯨꯅꯅꯦ ꯃꯁꯥ ꯈꯔ ꯐꯥꯕꯗꯣ ꯈꯔꯒꯤ ꯑꯉꯥꯡꯗꯤ ꯇꯨꯝꯃꯨ ꯌꯥꯗꯦ ꯇꯨꯝꯕꯗꯅꯤ ꯕꯦꯔꯥ ꯊꯦꯡꯅ ꯇꯨꯝꯕ ꯉꯟꯅ ꯍꯧꯒꯠꯄ ꯑꯃꯨꯛꯀ
ꯑꯗꯨꯗꯗꯤ ꯑꯉꯥꯡꯗꯨꯗꯤ ꯃꯁꯥ ꯐꯥꯕꯗꯤ ꯋꯥꯠꯂꯦ
ꯇꯨꯝꯃꯒꯤꯗꯤ
ꯍꯥꯏꯗ꯭ꯔꯁꯨ ꯌꯥꯔꯦ
ꯎꯝ ꯑꯗꯨꯅꯦ ꯈ꯭ꯋꯥꯏꯗ ꯐꯥꯕꯗꯨꯗꯤ
ꯎꯝ ꯍꯌꯦꯡꯁꯦ ꯑꯃꯨꯛ ꯀꯔꯤ ꯇꯧꯔꯅꯤ
ꯑꯦ ꯉꯁꯤꯒꯤ ꯗꯨꯃꯥꯏꯅ ꯑꯗꯨꯝ ꯂꯦꯟꯂ ꯂꯦꯟꯕ ꯍꯥꯏꯕꯗꯨꯅꯤ
ꯍꯨꯝ ꯈꯪꯗ꯭ꯔꯦ ꯑꯩꯁꯨ ꯀꯔꯝꯃꯥꯏꯟ ꯇꯧꯁꯤꯔꯥ ꯍꯌꯦꯡꯁꯦ ꯃꯨꯛꯀꯥ ꯉꯁꯤꯗꯧꯅ
ꯎꯝ
ꯃꯇꯝ ꯊꯕꯛ ꯂꯩꯇ꯭ꯔꯒ ꯑꯃꯨꯛ ꯂꯩꯒꯗ꯭ꯔꯥ
ꯄꯨꯔꯦ ꯇꯜꯂꯗꯤ ꯇꯜꯂꯦ ꯂꯩꯔꯅꯤ
ꯇꯝꯁꯦ ꯍꯤꯡꯈꯣꯜ ꯁꯨꯅꯤꯡꯉꯥꯏꯁꯨ ꯑꯅꯧꯕ ꯊꯥꯅꯤꯡꯉꯥꯏꯁꯨ ꯈꯔ ꯐꯔꯛꯇꯤ ꯇꯥꯏꯀꯣ
ꯎꯝ
ꯏꯁ ꯉꯥꯏꯍꯥꯛ ꯂꯩꯔꯗꯤ ꯀꯔꯤ ꯍꯋꯥꯏ ꯒꯨꯝꯕ ꯈꯔ ꯈꯔꯕꯨꯗꯤ ꯑꯗꯨꯝ ꯊꯥꯔꯒ ꯑꯗꯨ ꯌꯥꯏ
ꯑꯣ ꯉꯁꯥꯏ ꯑꯩꯈꯣꯏꯁꯨ ꯏꯪꯈꯣꯜꯒꯤ ꯍꯋꯥꯏ ꯆꯥꯏ
ꯎꯝ ꯃꯅꯤꯡꯗ ꯍꯋꯥꯏ ꯊꯥꯕꯗꯨ ꯗꯨ ꯑꯗꯨꯝ ꯍꯧꯔꯒ ꯐꯖꯅ ꯍꯧꯔꯒ
ꯄꯥꯟꯗꯦ ꯐꯖꯟꯅ ꯎꯝ ꯑꯗꯨ ꯈꯤꯇꯪ ꯄꯥꯟꯕꯗꯨꯗꯤ ꯌꯥꯝ ꯍꯥꯎꯋꯦ
ꯑꯗꯨ ꯄꯥꯝꯕꯤꯗꯨꯁꯨ ꯂꯩꯕꯥꯛ ꯐ ꯐꯠꯇꯕꯅꯤꯅ ꯑꯃꯨꯛ ꯁꯤꯈ꯭ꯔꯦ ꯃꯊꯪ ꯃꯊꯪ ꯍꯋꯥꯏ ꯑꯁꯥꯡꯕꯤꯗꯨꯗ ꯑꯃꯨꯛ ꯅꯥꯎꯅ ꯍꯥꯎꯔꯦ ꯑꯗꯨ ꯀꯔꯦꯟ ꯇꯧꯒꯗ꯭ꯔꯥ
ꯍꯣꯔꯦꯟ ꯉꯥꯏꯍꯥꯛ ꯂꯩꯔꯒ ꯁꯥꯠꯀꯗ꯭ꯔꯥ ꯄꯥꯟꯒꯗ꯭ꯔꯥ ꯈꯪꯗꯦ
ꯅꯪ ꯐꯤꯒꯨꯝ ꯃꯥ ꯐꯨꯔꯤꯠꯀꯨꯝꯕ ꯇꯨꯗꯕ꯭ꯔꯥ ꯅ
ꯇꯨꯕꯗꯨ ꯃꯦꯁꯤꯟ ꯗꯨꯛ ꯌꯥꯗꯦꯅꯦ ꯑꯃꯗꯨꯛ ꯌꯥꯕꯗꯣ ꯈꯨꯟꯗ ꯄꯨꯈ꯭ꯔꯦ ꯌꯥꯗꯕꯅ ꯁꯤꯗ ꯄꯨꯔꯛꯑꯦ ꯑꯗꯨ ꯏ ꯁꯤꯡꯗ ꯂꯩꯕꯗꯨ ꯁꯦꯝꯅꯤꯉꯥꯏꯗꯨꯁꯨ ꯅꯦꯠ ꯆꯠꯄ ꯆꯠꯀꯗꯧꯕ ꯅꯦꯠ ꯐꯥꯝꯗꯨ ꯄꯨꯔꯛꯇꯕ
ꯎꯝ ꯑꯗꯣ ꯑꯃꯨꯛ ꯆꯤꯡꯗ ꯆꯠꯂꯗꯤ ꯄꯨꯔꯥ ꯍꯜꯂꯣ
ꯑꯥ ꯑꯗꯨꯝ ꯇꯧꯕ ꯇꯥꯔꯦ ꯑꯗꯨ ꯈꯣꯡꯅ ꯅꯦꯠꯄꯒꯤ ꯌꯥꯝꯅ ꯂꯨꯝꯕꯗꯨꯗꯤ ꯄꯨꯔꯛꯀꯗꯧꯕ ꯃꯥ ꯃꯥꯥꯟꯗꯦ
ꯎꯝ ꯎꯝ
ꯒꯤꯗꯨ ꯃꯩꯒꯤꯗꯣ
ꯎꯝ
ꯐꯝꯗꯨ ꯄꯨꯔꯛꯑꯗꯤ ꯑꯗꯨꯝ ꯇꯞ ꯇꯞꯅ ꯇꯧꯒꯦꯅ ꯈꯜꯂꯦ
ꯑꯥ
ꯁꯤ ꯃꯃꯥꯡꯗ ꯗꯨꯀꯥꯟ ꯅꯪ ꯀꯩꯅꯣ ꯇꯧꯔꯗꯤ ꯃꯤꯉꯣꯟꯗ ꯑꯗꯨꯝ ꯂꯥꯛꯑꯒ ꯇꯧꯋꯣ ꯍꯥꯏꯅꯗꯤ ꯍꯥꯏ ꯑꯗꯨ ꯇꯤꯡ ꯈꯣꯏꯗꯣ ꯃꯥꯅꯤ ꯀꯥꯡꯈꯨꯁꯨ ꯇꯨꯔꯒ ꯂꯩꯕꯅꯤꯅ ꯎꯝ ꯑꯩ ꯇꯧꯗ꯭ꯔꯤ ꯇꯧꯗꯕ ꯃꯇꯝꯗ ꯑꯗꯨꯝ ꯂꯥꯛꯑꯒ ꯁꯤꯖꯤꯟꯅꯧ ꯍꯥꯏꯅꯗꯤ ꯍꯥꯏꯌꯦ
ꯑꯣ ꯃꯥ ꯑꯗꯨꯝ ꯑꯗꯣ ꯀꯥꯡꯈꯟ ꯀꯥꯡ ꯈꯟꯗꯁꯨ ꯃꯤ ꯃꯤꯉꯣꯟꯗ ꯇꯝꯃ ꯃꯥꯜꯂꯦ
ꯎꯝ
ꯅꯍꯥꯟ ꯑꯩꯅ ꯀꯣꯏꯔꯛꯄꯗ ꯃꯤ ꯑꯃ ꯂꯥꯛꯑꯒ ꯇꯥꯟꯍꯧꯋꯦꯕ
ꯑꯣ ꯑꯗꯨꯒꯤꯔꯥ ꯈꯪꯗꯦ ꯃꯥ ꯑꯩ ꯊꯕꯛ ꯂꯩ ꯍꯥꯏꯅ ꯍꯟꯗꯛ ꯀꯥꯟꯁꯦ ꯄꯣꯠ ꯌꯣꯟꯕꯒ ꯑꯗꯨꯁꯨ ꯈꯥꯟꯗꯨꯁꯨ ꯑꯣꯗ꯭ꯔ ꯂꯩꯌꯦ ꯍꯥꯏꯌꯦ ꯑꯣꯗ꯭ꯔꯁꯨ ꯇꯧꯔꯒ ꯂꯩꯕ ꯃꯥꯗꯤ ꯊꯕꯥꯛ ꯆꯦ ꯑꯅꯤ ꯑꯍꯨꯝ ꯁꯨꯔꯒ ꯂꯩꯕꯅꯦ
ꯎꯝ
ꯇꯥꯏꯕ ꯐꯅꯦꯛ ꯇꯥꯏꯕꯒꯤꯗꯣ ꯑꯥ ꯃꯔꯤꯐꯨ ꯂꯧꯋꯦ ꯃꯥꯁꯦ
ꯎꯝꯍꯨ
ꯐꯅꯦꯛ
ꯍꯣꯏꯅꯦ ꯃꯥꯅꯦ ꯑꯁ ꯌꯥꯝ ꯀꯩꯅꯣ ꯇꯥꯟꯄ ꯌꯥꯝ ꯍꯩꯌꯦ
ꯎꯝ ꯌꯥꯝ ꯍꯩꯌꯦ ꯃꯥꯗꯤ ꯊꯕꯛ ꯂꯣꯏꯅꯃꯛꯁꯨ ꯍꯥꯏꯌꯦ
ꯎꯝ ꯃꯤꯁꯨ ꯐꯥꯕ ꯃꯥꯜꯂꯤ ꯐꯥꯕ꯭ꯔꯥ ꯐꯥꯗꯕ꯭ꯔꯥꯗꯤ ꯈꯪꯗꯦ ꯌꯦꯡꯕꯗꯗꯤ ꯐꯥꯕ ꯃꯥꯜꯂꯦ
ꯎꯝ ꯐꯩꯌꯦ ꯍꯧꯖꯤꯛꯄꯨꯗꯤ
ꯑꯍꯝ
ꯑꯗꯨꯃꯥꯏꯅ ꯃꯥꯕꯨꯗꯤ ꯑꯗꯨꯝ ꯃꯥꯒꯤ ꯏꯟꯁꯥꯡꯗꯨꯁꯨ ꯈꯔ ꯍꯣꯡꯉꯦ ꯍꯥꯏꯅꯀꯣ ꯃꯌꯥꯝꯅꯁꯨ ꯑꯗꯨꯝ ꯂꯧꯅꯕꯅꯦ
ꯎꯝ
ꯐꯩꯗ ꯃꯥꯒꯤꯗꯤ
ꯎꯝ ꯑꯗꯨꯝ ꯑꯩꯈꯣꯏ ꯑꯗꯨꯗ ꯂꯩꯕ ꯀꯥꯟꯗꯗꯤ ꯑꯗꯨꯝ ꯃꯃꯜ ꯄꯤꯗꯕꯤꯗ ꯈꯔ ꯈꯔ ꯄꯤꯕꯅꯦ ꯃꯣꯏ
ꯎꯝ
ꯈꯪ ꯈꯪꯁꯨ ꯈꯪ ꯎꯝ ꯈꯪꯁꯨ ꯈꯪꯅꯕꯒꯤꯀꯣ ꯍꯪꯒꯥꯝꯒꯨꯝꯕꯥꯏ ꯌꯥꯝ ꯄꯤꯔꯒ ꯍꯥꯟꯅꯗꯤ ꯌꯥꯝ ꯀꯪꯕꯅꯦ ꯃꯣꯏꯅ ꯄꯤꯕꯗꯣ ꯍꯦꯟꯅ ꯍꯧꯖꯤꯛꯇꯤ ꯂꯥꯞꯅ ꯂꯩꯔꯕꯅꯤꯅ ꯎꯄꯥꯏ ꯂꯩꯇ꯭ꯔꯦ
ꯎꯝ ꯍꯨ ꯍꯨ ꯗ꯭ꯔꯤꯁ